ꯍꯜꯂꯣ
ꯇꯥꯕ꯭ꯔꯣ
ꯑꯣ ꯇꯥꯏ ꯇꯥꯏꯌꯦ
ꯎꯝ
ꯇꯥꯔꯕꯣ
ꯇꯥꯔꯦ ꯇꯥꯔꯦ
ꯀꯩꯗꯣꯢꯅꯣ
ꯑ ꯑꯉꯥꯡꯒꯩꯒꯤ ꯍꯌꯦꯡꯒꯤ ꯀꯣꯏꯕ ꯆꯠꯄꯒꯤ ꯗ꯭ꯔꯦꯁ ꯌꯦꯡꯉꯝꯃꯤꯅꯦ
ꯑꯣ ꯅꯣꯢ ꯍꯌꯦꯡ ꯀꯣꯏꯕ ꯆꯠꯄꯗꯣ
ꯑꯥꯎ
ꯄꯨꯡ ꯀꯌꯥꯗ ꯆꯠꯇꯣꯏꯕ
ꯄꯨꯡꯖꯦ ꯉꯟꯅ ꯑꯗꯨꯝ ꯆꯠꯂꯅꯤ ꯆꯥꯛ ꯆꯥꯔꯒ ꯆꯠꯁꯦꯅ ꯇꯧꯅꯔꯝꯕꯅꯦ ꯑꯗꯣ ꯆꯥꯛ ꯆꯥꯗꯕꯤ ꯆꯥꯛ ꯆꯥꯔꯒ ꯆꯠꯂꯗꯤ ꯑꯉꯥꯡꯖꯤꯡꯗꯣ ꯃꯁꯥ ꯅꯨꯡꯉꯥꯏꯇꯕ ꯈꯣꯠꯇꯕ ꯌꯥꯎꯔꯁꯨꯅ ꯆꯥꯔꯒ ꯑꯣꯏꯅ ꯆꯠꯂꯁꯦꯅ
ꯑꯣ ꯁꯤꯗꯩꯩ ꯑꯣꯏꯟ ꯆꯥꯔꯅꯤꯕ
ꯑꯝ ꯆꯥꯛꯆꯥꯗꯕꯤ ꯆꯠꯂꯅꯤꯕ
ꯑꯣ ꯑꯣ ꯑꯥꯗꯥ ꯆꯥꯔꯨꯔꯅꯤꯕ ꯐꯔꯦ ꯐꯔꯦ ꯀꯥꯏꯗ ꯁꯦꯟꯗ꯭ꯔꯥ ꯇꯥꯔꯦꯕ
ꯁꯦꯟꯗ꯭ꯔꯥꯗꯣ ꯆꯠꯂꯔꯣꯏ ꯁꯦꯟꯗ꯭ꯔꯥꯗ ꯆꯠꯁꯦꯅ ꯇꯧꯔꯝꯕꯅꯦ ꯑꯗꯨꯒ ꯑꯥꯗ ꯑꯗꯨꯝ ꯆꯥꯅꯕꯥꯏꯅ ꯑꯗꯣ ꯀꯪꯂꯥ ꯆꯪꯉꯨꯔꯅꯤ ꯑꯗꯒꯤ ꯊꯣꯛꯂꯛꯑꯒ ꯀꯩꯅꯣꯒꯤ ꯑꯦꯄꯜ ꯐꯥꯝꯒꯤꯗꯣ
ꯎꯝ
ꯍꯤꯌꯥꯡꯊꯥꯡꯒꯤꯗꯣ ꯑꯗꯨꯗ ꯆꯪꯉꯨꯔꯒ ꯆꯥꯛꯆꯥꯔꯒ ꯀꯩꯅꯣꯗ ꯅꯝꯕꯣꯜꯒꯤꯗꯨꯗ ꯆꯠꯂꯅꯤ
ꯎꯝ ꯐꯥꯛꯇꯤ ꯌꯥꯝ ꯆꯠꯂꯤꯍꯦ ꯍꯣ ꯍꯣꯏ ꯆꯠꯊꯣꯛꯎꯔꯣ ꯆꯠꯊꯣꯛꯎꯔꯣ ꯅꯣꯏ ꯃꯤ ꯀꯥꯌꯥ ꯕꯥ
ꯃꯤ ꯌꯥꯝꯃꯦ ꯃꯤ ꯇ꯭ꯔꯥꯉꯥ ꯇ꯭ꯔꯥꯇꯨꯛ ꯁꯨꯏ
ꯀꯅꯥ ꯀꯅꯥꯅꯣ ꯍꯥꯏꯁꯤꯕꯣ
ꯀꯤꯃꯤ ꯍꯣꯏ ꯌꯥꯎꯔꯦ ꯏꯆꯦ ꯃꯉꯥꯜꯂꯩꯃ ꯍꯣꯏ ꯑꯍꯨꯝ ꯑꯃ ꯀꯤꯃꯤ ꯍꯣꯏꯒꯤ ꯑꯍꯨꯝ ꯑꯃ
ꯑꯩꯈꯣꯏ ꯁꯣꯝꯗꯩ ꯃꯤ ꯃꯉꯥ ꯍꯥꯏꯔꯣꯅꯦ
ꯑꯦ ꯑꯈꯣꯏ ꯁꯣꯝꯗꯩ ꯃꯤ ꯃꯉꯥ ꯅꯠꯇꯦꯅꯦ ꯑꯈꯣꯏ ꯁꯤꯗꯩꯁꯤꯗꯒꯤ ꯑꯈꯣꯏꯁꯤ ꯄꯔꯦꯡꯁꯤꯗꯒꯤ ꯃꯤ ꯑꯍꯨꯝ ꯇꯔꯨꯛ
ꯏꯅꯝꯕꯦ ꯌꯥꯎꯕ꯭ꯔꯥ
ꯌꯥꯎꯋꯦ ꯃꯥꯄꯟ ꯑꯈꯣꯏ ꯁꯤ ꯄꯔꯦꯡꯖꯦ ꯑꯈꯣꯏ ꯇꯔꯥ
ꯎꯝ
ꯑꯗꯒꯤ ꯑꯁꯣꯝ ꯃꯈꯥꯔꯣꯝꯗꯒꯤ ꯃꯃꯥꯡ ꯑꯁꯤ ꯀꯩꯅꯣꯗꯒꯤ ꯃꯣꯏ ꯑꯍꯨꯝ ꯑꯃ ꯃꯉꯥ ꯑꯃ
ꯎꯝ
ꯑꯗꯩ ꯑꯋꯥꯡꯂꯣꯝꯗꯒꯤ ꯃꯣꯏ ꯃꯔꯤ ꯑꯃ
ꯑꯥ
ꯑꯗꯩ ꯑꯁꯣꯝ ꯅꯥꯀꯟꯗꯩ ꯃꯣꯏ ꯑꯍꯨꯝ ꯑꯃ ꯑꯗꯩ ꯃꯃꯥꯡ ꯑꯁꯣꯝ ꯅꯥꯀꯟꯗꯒꯤ ꯑꯃꯨꯛ ꯑꯍꯨꯝ
ꯑꯍꯨꯝ ꯑꯃꯃꯨꯛ ꯑꯍꯨꯝ ꯅꯠꯇꯦ ꯃꯉꯥ ꯇꯔꯨꯛ
ꯃꯥ ꯎꯝ ꯎꯝ ꯃꯤ ꯀꯨꯟꯃꯨꯛꯀꯤ ꯃꯌꯥꯅꯤꯅꯦ
ꯑꯗꯨꯃꯥꯏꯟ ꯑꯣꯏꯔꯅꯤ ꯑꯉꯥꯡꯀ ꯑꯉꯥꯡꯒ ꯀꯩꯒ
ꯑꯗꯨꯗꯤ ꯆꯥꯛ ꯍꯦꯟꯖꯥꯡ ꯊꯣꯡꯕꯗꯤ ꯁꯤꯗꯩ ꯊꯣꯡ ꯊꯣꯡꯕꯗꯣ ꯀꯃꯥꯏꯟ ꯇꯧꯕ
ꯃꯥꯏ ꯃꯥꯏ ꯊꯣꯡꯅꯔ ꯊꯣꯡꯅꯔ ꯑꯗꯨꯝ ꯄꯨꯅꯔꯅꯤ
ꯎꯝ ꯍꯤꯟꯖꯥꯡꯗꯤ
ꯏꯟꯖꯥꯡꯖꯨ
ꯀꯩꯅꯣ ꯍꯥꯏꯁꯤꯕꯣ ꯌꯦꯟꯒ ꯊꯣꯡꯉꯔꯣꯏꯗ꯭ꯔꯣ ꯑꯍꯥꯎꯕꯒ
ꯍꯥꯏꯗꯤ ꯃꯥꯥꯏ ꯃꯥꯒꯤ ꯑꯗꯨꯝ ꯊꯣꯡꯅꯤꯡ ꯊꯣꯡꯅꯤꯡꯕ ꯌꯦꯟ ꯊꯣꯡꯅꯤꯡꯉꯖꯨ ꯉꯥ ꯊꯣꯡꯅꯤꯡꯉꯖꯨ ꯑꯗꯨꯝ ꯊꯣꯡꯉ ꯊꯣꯡꯉꯒ ꯑꯗꯨꯝ ꯄꯨꯅꯔꯛ ꯑꯅꯦꯕ
ꯎꯝ ꯐꯔꯦ ꯐꯔꯦ ꯅꯣꯏꯗꯤ ꯀꯩ ꯊꯣꯡꯗꯣꯔꯒꯦ
ꯑꯩꯈꯣꯏꯒꯤꯁꯦ ꯈꯪꯗꯦ ꯀꯔꯤ ꯊꯣꯡꯒꯦ ꯌꯦꯟ ꯑꯣꯏꯅ ꯊꯣꯡꯖꯤꯔꯅ ꯇꯧꯕꯅꯦ ꯈꯔ ꯑꯈꯣꯏ ꯃꯍꯤ ꯌꯥꯎꯍꯟꯗꯅ ꯉꯧꯕꯗꯣ ꯑꯗꯨꯃꯥꯏ ꯉꯧꯔꯖꯤꯔꯥ ꯑꯗꯩ ꯑꯃ ꯏꯔꯣꯜꯂꯒꯅ
ꯎꯝ ꯑꯧꯕꯤꯗꯣ ꯀꯂꯦꯖꯥꯒ ꯃꯦꯠ ꯄꯤꯗꯣ ꯑꯃꯅ ꯀꯂꯦꯖꯥ ꯉꯥꯛꯇ ꯃꯦꯠꯂꯣ ꯀꯩꯅꯣ ꯁꯤꯡꯖꯨ ꯇꯧꯔꯒ
ꯏꯔꯣꯟꯗꯕꯤꯗ ꯑꯗꯨꯃꯥꯏ ꯇꯧꯔꯖꯤꯔꯥ ꯈꯪꯗꯦ
ꯑꯥ ꯍꯥꯏꯕꯗꯤ ꯃꯣꯏ ꯑꯇꯩꯔꯣꯝꯒꯤꯅ ꯑꯇꯩꯔꯣꯝ ꯑꯣꯏꯖꯔꯁꯨ ꯅꯣꯏ ꯌꯨꯝ ꯊꯪꯅꯕ ꯑꯅꯤ ꯑꯍꯨꯝꯒꯤꯗꯤ ꯑꯦ ꯑꯩꯩꯅ ꯁꯤ ꯇꯧꯔꯛꯑꯒꯦ ꯀꯥꯂꯦꯖꯥ ꯀꯣꯝꯄꯥꯛ ꯑꯃ ꯃꯦꯠꯂꯣ
ꯎꯝ
ꯑꯃꯅ ꯌꯦꯟ ꯊꯣꯡꯕ ꯑꯃ ꯇꯧꯖꯔꯅꯤ ꯑꯗꯩ ꯌꯦꯟ ꯉꯧꯕ ꯑꯃ ꯇꯧꯖꯔꯅꯤ ꯃꯔꯤꯟ ꯀꯩꯀꯥ ꯃꯈꯣꯡ ꯀꯩꯀꯥ
ꯍꯣꯏ
ꯑꯗꯨ ꯍꯥꯏꯅꯔꯒ
ꯑꯗꯨꯃꯥꯏ ꯇꯧꯔꯖꯤꯔ ꯈꯪꯗꯦ ꯏꯔꯣꯟꯗꯕꯤꯗ ꯀꯂꯦꯖꯥ ꯑꯣꯏꯅ ꯃꯦꯠꯂꯖꯤ ꯃꯦꯠꯄ ꯑꯗꯨꯅ ꯐꯥꯔꯅꯤ
ꯎꯝ ꯂꯧꯔꯒ ꯁꯤꯡꯉꯨꯔꯒ ꯍꯧꯖꯤꯛ
ꯍꯣꯏ
ꯎꯝ ꯅꯪ ꯏꯔꯣꯝꯕ ꯄꯨꯒꯦ ꯍꯥꯏꯔꯣ
ꯍꯥꯥ
ꯅꯪ ꯏꯔꯣꯝꯕ ꯄꯨꯒꯦ ꯍꯥꯏꯔꯕ
ꯑꯥ ꯏꯔꯣꯟꯖꯤꯔꯅ ꯇꯧꯔꯝꯕ
ꯎꯝ
ꯅꯠꯇꯤꯌꯦ ꯌꯦꯟꯗꯨꯃ ꯉꯧꯔꯒ ꯏꯔꯣꯟꯖꯤꯔꯅ ꯇꯧꯔꯝꯕꯅꯦꯕ ꯏꯔꯣꯟꯗꯕꯤꯗ ꯀꯂꯦ ꯖꯥ ꯑꯣꯏꯅ ꯃꯦꯠꯄꯅ ꯐꯥꯗꯧ ꯃꯥꯜꯂꯦ
ꯑꯥ ꯃꯦꯠꯂꯣ ꯐꯥꯖꯅ ꯁꯤꯡꯒꯩ ꯆꯅꯝꯒ ꯍꯥꯞꯄꯒ
ꯎꯝ
ꯁꯥ ꯃꯔꯣꯏꯒ ꯇꯧꯔꯒ
ꯍꯣꯏ
ꯅꯣꯏꯗꯤ ꯑꯌꯨꯛ ꯄꯨꯡ ꯀꯌꯥꯗꯩ ꯁ꯭ꯇꯥꯔꯠ ꯇꯧꯗꯣꯏꯕ
ꯄꯨꯡꯖꯦ ꯅꯤꯄꯥꯜ ꯍꯥꯏꯅꯕꯅꯦ
ꯎꯝ
ꯄꯨꯡ ꯅꯤꯄꯥꯜ ꯍꯥꯏꯕꯗꯣ ꯎꯝ ꯅꯤꯄꯥꯥꯟ ꯍꯥꯏꯁꯦ ꯑꯗꯨꯝ ꯅꯤꯞꯥꯟ ꯅꯤꯄꯥꯥꯟ ꯃꯈꯥꯏ ꯃꯥꯄꯟ ꯑꯗꯨꯝ ꯇꯥꯟꯅ ꯅꯤꯗ ꯑꯗꯨꯝ
ꯍꯣꯏ ꯃꯥꯄꯟꯕꯨꯗꯤ ꯇꯥꯔꯅꯤ ꯌꯥꯔꯦ ꯀꯩꯅꯣ
ꯎꯝ
ꯃꯥꯄꯟꯗꯣ ꯍꯥꯏꯔꯣ ꯀꯪꯂꯥꯗ ꯂꯥꯏꯈꯣꯝ ꯆꯠꯄꯒꯤ ꯀꯣꯏꯕꯒꯤ ꯄꯨꯡ ꯀꯩꯅꯣ ꯂꯩꯔꯦ ꯑꯃ ꯑꯅꯤ ꯂꯩꯔꯦ ꯆꯥꯛ ꯆꯥꯕꯗꯤ ꯑꯦꯄꯜ ꯐꯥꯝ ꯆꯪꯕꯗ ꯕꯥꯔꯣ ꯑꯃꯗꯤ ꯇꯥꯔꯅꯤ
ꯇꯥꯔꯅꯤ ꯑꯗꯩ ꯑꯦꯄꯜ ꯐꯥꯝꯗꯣ ꯆꯪꯉꯨꯔꯒ ꯑꯃꯨꯛ ꯅꯝꯕꯣꯜꯒꯤꯗꯣ ꯀꯔꯤꯕ ꯎꯝ ꯑꯃ ꯊꯝꯕꯥꯜꯒꯤ ꯅꯠꯇꯕꯗꯣ ꯀꯩꯅꯣꯝ ꯍꯥꯏꯗꯥꯏꯅꯦ ꯃꯃꯤꯡ
ꯊꯝꯕꯥꯜ
ꯊꯝꯕꯥꯜꯒꯤ ꯅꯠꯇꯕ ꯔꯤꯖꯣꯔꯠ ꯑꯃ ꯂꯩꯌꯦꯅ ꯇꯧꯕꯗꯣ
ꯇꯣꯡꯕꯩ ꯀꯥꯌꯥꯕꯤꯗꯨꯔꯣ
ꯍꯥꯥ
ꯋꯥꯇꯔ ꯄꯥꯔꯛꯀꯤ ꯔꯤꯖꯣꯔꯠꯇꯨꯔꯣ
ꯅꯠꯇꯦꯅꯦ ꯑꯃ
ꯑꯥ ꯑꯗꯨ ꯍꯥꯏꯁꯦ ꯇꯣꯡꯕ ꯌꯥꯎꯕꯤ ꯍꯥꯏꯗꯣ ꯎꯝ ꯐꯖꯪꯅꯤ ꯍꯥꯏꯔꯕ
ꯑꯥ ꯑꯗꯨꯗ ꯆꯪꯉꯒ ꯍꯜꯂꯛꯑꯁꯦ ꯍꯥꯏꯕ
ꯑꯣ ꯌꯥꯏ ꯆꯠꯊꯔꯣ ꯆꯠꯊꯔꯣ ꯂꯨꯄꯥ ꯀꯌꯥ ꯀꯌꯥꯥ ꯈꯥꯢꯅꯩꯕ
ꯆꯍꯨꯝ ꯆꯍꯨꯝ
ꯑꯣ ꯃꯤ ꯑꯃꯗ
ꯑꯥ
ꯃꯣꯏ ꯒꯥꯔꯤ ꯒꯥꯔꯤꯒ ꯀꯌꯥ
ꯑꯥ ꯒꯥꯔꯤꯒꯤ ꯄꯩꯁꯥꯅꯦ ꯈꯥꯏꯅꯗꯣꯏꯁꯦ
ꯑꯣ ꯆꯥꯕꯒꯤꯗꯤ ꯏꯁꯥ ꯏꯁꯥꯅ ꯇꯧꯅꯔꯅꯤꯕ
ꯑꯥ
ꯎꯝ ꯑꯗꯨꯗꯤ ꯒꯥꯔꯤꯒꯤ ꯃꯤ ꯑꯝꯗ ꯂꯨꯄꯥ ꯆꯍꯨꯝ
ꯎꯝ ꯑꯥꯗ ꯑꯩꯈꯣꯏꯒꯤ ꯀꯩꯅꯣꯝ ꯀꯩꯅꯣꯝꯃ ꯆꯥꯅꯤꯡꯉꯛꯄ ꯈꯣꯠꯅꯤꯡꯉꯛꯄꯗꯨꯗꯤ ꯏꯁꯥꯒꯤ ꯑꯣꯏꯖꯔꯦꯗꯅ
ꯎꯝ ꯅꯣꯢ ꯅꯆꯥ ꯑꯅꯤꯗꯨꯕꯥꯎ ꯌꯥꯎꯔꯅꯤꯗꯣ
ꯌꯥꯎꯗꯣꯏꯅꯦ ꯏꯆꯥ ꯑꯅꯤꯁꯨ ꯌꯥꯎꯔꯅꯤ ꯏꯅꯥꯎꯁꯨ ꯌꯥꯎꯔꯅꯤ
ꯑꯥ ꯃꯧ ꯑꯃꯃꯝꯅ ꯃꯆꯥ ꯑꯅꯤ ꯑꯅꯤ ꯄꯨꯊꯣꯛꯇꯣꯏꯅꯦꯕ
ꯑꯥ
ꯆꯥꯎꯕ ꯍꯣꯢ ꯌꯥꯎꯕ꯭ꯔ
ꯌꯥꯎꯏ
ꯃꯣꯏꯗꯤ ꯀꯃꯥꯏꯅ
ꯃꯃꯩꯅ ꯈꯣꯝꯃꯤꯕ
ꯎꯝ
ꯗꯒꯤ ꯃꯣꯏꯒꯤ ꯅꯤꯉꯣꯟ ꯄꯨꯅꯤꯃꯥꯗꯣ
ꯎꯝ
ꯑꯗꯨꯗꯨꯒ
ꯎꯝ ꯁꯣꯅꯤꯌꯥꯗꯤ
ꯁꯣꯅꯤꯌꯥꯗꯣ ꯉꯔꯥꯡꯗꯣ ꯍꯪꯕꯅꯦ ꯑ ꯃ ꯃꯉꯣꯟꯗ ꯐꯣꯟ ꯇꯧꯕꯗꯣ ꯉꯔꯥꯡ ꯁ꯭ꯋꯤꯖ ꯑꯣꯐ ꯂꯩ ꯑꯩꯖꯨ ꯅꯨꯡꯗꯥꯡ ꯍꯧꯗꯣꯛꯍꯧꯗ꯭ꯔꯦ ꯀꯥꯎꯔꯦ
ꯑꯗꯣ ꯍꯪꯉꯣ ꯑꯝꯇ ꯃꯥꯗꯤ ꯌꯥꯎꯅꯤꯗ ꯍꯥꯏꯕꯅꯦ ꯍꯥꯏꯐꯦꯠꯇꯪ ꯍꯪꯉꯣ
ꯑꯥꯎ
ꯃꯥ ꯀꯃꯥꯏꯅꯅꯣ ꯀꯩꯝ ꯇꯧꯔꯝꯒꯅꯤ
ꯑꯝꯇ ꯍꯪꯒꯦ ꯉꯔꯥꯡꯗꯤ ꯐꯣꯟ ꯁ꯭ꯋꯤꯆ ꯑꯣꯐ ꯂꯩꯕꯅꯦꯕ
ꯎꯝ
ꯆꯥꯛ ꯆꯥꯔꯕꯣ
ꯆꯥꯗ꯭ꯔꯤꯅꯦ
ꯑꯪ
ꯅꯪꯗꯤ
ꯆꯥꯗ꯭ꯔꯤꯌꯦ ꯀꯩ ꯊꯣꯡꯉꯒꯦ
ꯑꯩꯈꯣꯏ ꯍꯦꯟꯖꯥꯡ ꯀꯩ ꯊꯣꯡꯒꯦ ꯈꯪꯗꯤꯌꯦ ꯅꯣꯏ ꯀꯩ ꯊꯣꯡꯉꯒꯦ
ꯁꯧꯒ꯭ꯔꯤ ꯊꯣꯡꯉꯦ ꯀꯦꯂꯤ ꯆꯅꯥ ꯑꯃ ꯇꯧꯔꯦ
ꯎꯝ ꯍꯥꯎꯗꯧ ꯃꯥꯜꯂꯤꯍꯦ ꯆꯥꯛ ꯊꯥꯡꯉꯛꯀꯦ ꯑꯗꯨꯗꯤ
ꯊꯥꯡꯉꯛꯑꯣ ꯑꯗꯒꯤ ꯀꯩꯅꯣꯒ ꯄꯥꯛꯅꯝꯒ
ꯑꯝ ꯀꯦꯂꯤ ꯆꯅꯥ ꯇꯧꯋꯤꯀꯥ ꯍꯥꯏꯖꯤꯟꯗꯅ ꯑꯩ ꯉꯁꯥꯏ ꯂꯥꯛꯑꯝꯃꯤ ꯇꯧꯍꯧꯗꯦꯅꯥ
ꯇꯧꯋꯦ
ꯎꯝ ꯐꯠ ꯐꯠ ꯇꯧꯔꯗꯤ
ꯀꯤ ꯂꯤꯆꯅꯥ ꯑꯃ ꯌꯥꯎꯔꯦ ꯄꯥꯛꯅꯝ ꯌꯥꯎꯔꯦ
ꯎꯝ
ꯁꯧꯒ꯭ꯔꯤ ꯑꯃ ꯊꯣꯡꯉꯦ
ꯑꯍꯥꯎ ꯑꯍꯥꯎꯕ ꯌꯥꯝ ꯆꯥꯏ ꯅꯣꯏꯗꯤ
ꯑꯧ
ꯄꯩꯁꯥ ꯄꯥꯢꯕꯅꯤꯅ
ꯊꯝꯕꯝ ꯂꯩꯇ꯭ꯔꯦ ꯄꯩꯁꯥꯖꯦ ꯁꯨꯃꯥꯏꯅ ꯈꯒ ꯆꯥꯊꯣꯛꯇ꯭ꯔꯗꯤ
ꯑꯈꯣꯏꯗꯤ ꯃꯦꯁꯤꯒꯤ ꯄ꯭ꯂꯦ ꯌꯦꯡꯉꯨꯒꯦ ꯌꯦꯡꯉꯨꯔꯅꯤ ꯅꯩꯅ ꯀꯣꯢꯕ ꯆꯠꯈ꯭ꯔꯣ ꯑꯥ ꯂꯤꯂꯣꯡꯗ
ꯑꯣ
ꯍꯟꯗꯛ ꯋꯥꯔꯜ ꯀꯞꯀꯤ ꯃꯔꯩ ꯌꯥꯝ ꯌꯦꯠꯅꯕꯗꯣ
ꯑꯣ ꯀꯩꯅꯣꯖꯦ ꯕꯣꯜꯖꯦ ꯂꯤꯂꯣꯡꯗꯔꯣ ꯇꯧꯗꯣꯏꯁꯦ
ꯎꯝ ꯋꯥꯔꯜ ꯀꯞꯀꯤ ꯃꯔꯩꯌꯦꯅ ꯍꯟꯗꯛ ꯃꯔꯩ ꯌꯦꯠꯅꯒꯤꯞꯇꯣ ꯔꯦꯐꯤꯒ ꯇꯧꯔꯒ ꯑꯔꯖꯦꯟꯇꯤꯅꯥꯒ ꯏꯖꯤꯞꯀ ꯇꯧꯕꯗꯣ ꯔꯤꯍꯟꯗꯣꯔꯦꯕ ꯂꯤꯂꯣꯡꯗ ꯇꯧꯔꯅꯤꯕ ꯑꯗꯨꯒ ꯔꯤꯐ꯭ꯔꯤꯗꯨꯁꯨ ꯃꯩꯇꯩ ꯑꯣꯏꯍꯜꯂꯅꯤ ꯑꯗꯨꯗꯤ ꯃꯔꯩꯁꯨ ꯇꯧꯔꯔꯣꯏ ꯗꯨꯅ ꯑꯗꯨꯒꯤ ꯁꯤꯟꯕ ꯂꯥꯡꯕ ꯃꯌꯥꯝꯗꯣ ꯈꯔ ꯕꯣꯜꯁꯦ ꯄꯨꯡ ꯇꯔꯦꯠꯇꯩ ꯍꯧꯗꯧ ꯃꯥꯜꯂꯦ ꯑꯗꯣ ꯈ꯭ꯔ ꯉꯟꯅ ꯈꯔ ꯉꯟꯅ ꯄꯨꯡ ꯃꯔꯤ ꯑꯗꯥꯢ ꯊꯣꯛꯇ꯭ꯔꯒꯗꯤ ꯌꯥꯔꯣꯏꯗꯣꯏꯕ
ꯎꯝ
ꯔꯤꯁꯦꯞꯁꯟ ꯇꯧꯕ ꯁꯣ ꯎꯠꯄ ꯑꯈꯣꯏ ꯃꯩꯇꯩꯒꯤꯀꯣ
ꯎꯝ
ꯀꯜꯆꯔꯒꯤ ꯈ꯭ꯔ ꯊꯥꯡ ꯇꯥ ꯎꯠꯄ ꯈꯔ ꯇꯧꯗꯣꯔꯤꯌꯦ ꯑꯗꯣ ꯃꯦꯁꯤ ꯍꯣꯏ ꯀꯩ ꯍꯣꯏꯗꯣ ꯑꯣꯛꯄ ꯈꯣꯠꯄꯒꯤ ꯈꯔ ꯇꯧꯗꯤ ꯂꯤꯂꯣꯡ ꯊꯣꯡ ꯂꯥꯟꯊꯣꯛꯑꯒ ꯂꯝꯄꯥꯝ ꯑꯝ ꯂꯩꯕꯗ ꯈꯪꯕ꯭ꯔ
ꯑꯥ
ꯑꯗꯨꯗ ꯃꯤꯁꯤ ꯍꯣꯢ ꯂꯥꯛꯅꯤ ꯍꯥꯏꯌꯦ
ꯑꯣ
ꯍꯟꯗꯛ ꯍꯥꯏꯕꯗꯤ ꯍꯟꯗꯛ ꯃꯣꯏ ꯂꯥꯛꯇꯣꯏꯁꯤꯖꯨ ꯑꯃꯨꯛ ꯍꯟꯅ ꯂꯥꯛꯇꯧ ꯅꯠꯇ꯭ꯔꯦ ꯍꯟꯗꯛ ꯑꯃꯨꯛ ꯍꯟꯅ ꯈꯣꯡꯗꯥꯔꯛꯇꯧ ꯅꯠꯇ꯭ꯔꯦ ꯁꯤꯗ ꯂꯥꯛꯅꯤ ꯂꯥꯛꯑꯣꯏ ꯇꯝꯉꯝ ꯄꯣꯟꯇꯦ ꯁꯤ ꯃꯔꯩ ꯇꯧꯅꯕꯒꯤ ꯕꯣꯜꯗꯣ ꯍꯟꯅꯤ ꯍꯜꯂꯣꯏ ꯍꯅꯤ ꯍꯜꯂꯣꯏꯅ ꯇꯧꯅꯕꯒꯤ ꯂꯤꯂꯣꯡꯗ ꯄꯥꯡꯊꯣꯛꯄꯅꯦ ꯍꯥꯏꯕ ꯋꯥꯔꯜꯅ ꯑꯣꯏꯅ ꯂꯤꯂꯣꯡꯒꯤ ꯀꯩꯅꯣ ꯏꯟꯗꯤꯌꯥꯗ ꯑꯣꯏꯅ ꯄꯤꯔꯛꯄꯅꯦꯕ ꯃꯅꯤꯄꯨꯔꯒꯤ ꯗꯣꯢꯅ ꯇꯧꯔꯅꯤ ꯂꯤꯂꯣꯡꯗꯅ ꯒꯨꯒꯜꯗꯒ ꯂꯣꯏ ꯌꯥꯎꯕꯅꯦ
ꯑꯣ
ꯑꯗꯣ ꯑꯗꯨꯒꯤ ꯇꯧꯕꯒꯤ ꯆꯠꯇꯕꯗꯤ ꯌꯥꯗ꯭ꯔꯕ ꯃꯦꯁꯤ ꯅꯣꯏꯒꯤꯗꯨꯗꯤ ꯆꯥꯝꯃꯔꯛ ꯆꯠꯂꯁꯨ ꯌꯥꯏ ꯃꯦꯁꯤ ꯍꯣꯢꯅꯤꯅꯅꯦ
ꯃꯥꯅꯦ
ꯑꯗꯨꯅ
ꯁꯤꯟꯖꯜꯂꯝꯗ꯭ꯔꯗꯤ ꯑꯩꯈꯣꯏꯖꯨ ꯀꯣꯏꯕꯩ ꯆꯠꯄꯩ ꯁꯤꯟꯖꯜꯂꯝꯗ꯭ꯔꯗꯤ ꯆꯠ ꯌꯥꯕꯅꯤꯗꯣ
ꯑꯥꯎ ꯅꯣꯏꯁꯨ ꯀꯣꯏ ꯆꯠꯄꯩ ꯁꯤꯂꯝꯗ꯭ꯔꯗꯤ ꯆꯠꯄ ꯌꯥꯏ ꯐꯔꯦꯁꯤ ꯐꯔꯦ ꯊꯝꯃꯒꯦ ꯎꯝ ꯁꯥꯟꯅꯔꯁꯤ
ꯑꯥꯎ